ꯍꯜꯂꯣ
ꯅꯣꯡ ꯆꯨꯕ꯭ꯔꯣ ꯅꯣꯏꯗꯨꯗ
ꯆꯨꯇꯦꯕꯣ
ꯆꯨꯔꯦ ꯑꯩꯈꯣꯏ ꯁꯤꯗ ꯈꯔ ꯈꯔ
ꯎꯝ ꯑꯩꯗꯣ ꯍꯧꯖꯤꯛꯛꯇ ꯀꯩꯅꯣ ꯇꯧꯕ ꯑꯩꯈꯣꯏꯒꯤ ꯑꯩꯈꯣꯏꯒꯤ ꯖꯨꯅꯤꯌꯔ ꯖꯨꯅꯤꯌꯔ ꯁꯦꯅꯤꯌꯔ ꯍꯥꯏꯒꯗ꯭ꯔꯥ ꯑꯩꯈꯣꯏꯒꯤꯗꯤ ꯕꯤꯦꯠꯇ ꯖꯨꯅꯤꯌꯔ ꯑꯣꯏꯕ ꯑꯗꯨꯒ ꯆꯍꯤ ꯄꯔꯤ ꯆꯦꯠꯅꯅꯕ ꯍꯥꯏꯕꯗꯣ
ꯎꯝ
ꯍꯪꯉꯛꯑꯝꯅꯤꯅ ꯀꯩꯅꯣ ꯑꯩꯈꯣꯏ ꯇꯦꯠ ꯍꯧꯖꯤꯛꯀꯥꯟ ꯇꯦꯠ ꯄꯦꯄꯔ
ꯑ ꯅꯍꯥꯥꯟꯊ ꯀꯅꯦ
ꯍꯋꯥꯏ ꯇꯦꯛꯀꯤ ꯄꯦꯄꯔ ꯋꯥꯟꯒ ꯇꯨꯒ ꯄꯨꯂꯞ ꯐꯣꯝ ꯊꯥꯖꯤꯟꯈ꯭ꯔꯕꯅꯦꯕ ꯑꯗꯨꯗꯨꯅ ꯑꯩꯈꯣꯏꯒꯤ ꯃꯤꯗꯤ ꯑꯩꯈꯣꯏꯒꯤꯗꯤ ꯊꯥꯖꯤꯤꯟꯗ꯭ꯔꯁꯨ ꯌꯥꯔꯃꯅꯤꯌꯦ ꯇꯨꯒꯤ ꯍꯥꯟꯅ ꯂꯩꯔꯕꯅꯤꯅꯀꯣ ꯋꯥꯟꯅꯦꯕ ꯋꯥꯦ
ꯀꯥꯟꯐꯝ ꯈꯪꯗꯦ ꯑꯩꯁꯦ ꯀꯩꯅꯣ ꯋꯥꯟꯁꯦ ꯀꯥꯟꯅꯔꯔꯣꯏ ꯍꯥꯏꯔ
ꯍꯣꯏ ꯋꯥꯟꯗꯣ ꯀꯩꯁꯨꯝ ꯀꯥꯟꯅꯔꯣꯏ ꯄꯦꯄꯔ ꯋꯥꯟꯗꯨꯅ ꯇꯧꯗꯣꯏꯁꯦ ꯑꯩꯈꯣꯏꯒꯤ ꯄ꯭ꯔꯥꯏꯃꯥꯔꯤ ꯇꯥꯛꯄ ꯌꯥꯗꯧꯅꯤ ꯑꯗꯣ ꯄ꯭ꯔꯥꯏꯃꯔꯤ ꯇꯥꯛꯄ ꯌꯥꯗꯧꯁꯤꯗ ꯄ꯭ꯔꯥꯏꯃꯔꯤꯒꯤ ꯊꯕꯛ ꯀꯧꯕꯗ ꯑꯩꯈꯣꯏꯗꯣ ꯊꯥꯖꯤꯟꯕ ꯃꯇꯝꯗ ꯌꯥꯔꯣꯏꯅ ꯊꯣꯛꯂꯛꯑꯦꯗꯅ ꯕꯤ ꯑꯦꯗ ꯇꯧꯕꯅ ꯌꯥꯔꯣꯏꯅ ꯗꯥꯏꯠ ꯇꯧꯒꯗꯕꯅꯦꯅ ꯑꯗꯨꯅ ꯄ꯭ꯔꯥꯏꯃꯔꯤ ꯇꯦꯠꯇꯨ ꯀꯔꯤꯝ ꯀꯥꯟꯅꯗ꯭ꯔꯦ ꯄꯦꯄꯔ ꯋꯥꯟꯗꯣ ꯑꯗꯨ ꯇꯦꯠ ꯄꯦꯄꯔ ꯇꯨꯁꯤꯅ ꯑꯃꯨꯛ ꯀ꯭ꯂꯥꯁ ꯇꯦꯟꯐꯧꯀꯤ ꯇꯤ ꯖꯤ ꯇꯤ ꯑꯣꯖꯥ ꯑꯣꯏꯅꯕꯅꯦꯕ ꯑꯗꯨꯅ ꯇꯦꯠ ꯄꯦꯄꯔ ꯇꯨꯗꯗꯤ ꯁꯥꯖꯤꯟꯕ ꯐꯩꯌꯦꯕꯀꯣ
ꯑꯣ ꯑꯗꯨ ꯇꯦꯠ ꯇꯨꯁꯦ ꯑꯃꯨꯛ ꯊꯥ ꯇꯥꯔꯦ ꯑꯗꯨꯗꯤ ꯑꯩꯈꯣꯏꯒꯤꯗꯤ ꯀꯥꯏꯗꯦ ꯃꯤꯀꯥ ꯅꯨꯄꯤꯏꯅꯤ ꯐꯪꯅꯦ
ꯑꯗꯨ ꯍꯅ ꯍꯖꯟꯒ ꯑꯗꯨ ꯑꯗꯣ ꯑꯩꯈꯣꯏꯒꯤꯗꯨꯣ ꯀꯃꯥꯏꯅ ꯆꯦꯛ ꯇꯧꯅꯤ ꯃ ꯑꯗꯨꯁꯨ ꯑꯩꯁꯨ ꯈꯪꯗꯦ ꯑꯝꯛꯇꯪ ꯌꯦꯡꯁꯤꯟꯅ ꯈꯟꯕꯅꯤ
ꯍꯥꯟꯅꯒꯤ ꯏꯆꯦꯗꯨꯗ ꯌꯦꯡꯒꯗ꯭ꯔꯥ ꯀꯃꯥꯏꯅ ꯇꯧꯗꯣꯏꯅꯣ ꯑꯗꯨꯕꯣ
ꯍꯥꯟꯅꯩ ꯏꯆꯦꯕꯨ ꯂꯩꯕꯨ ꯂꯩꯔꯤꯕ꯭ꯔꯥ ꯈꯪꯗ꯭ꯔꯦ ꯑꯗꯨ ꯕꯣꯁꯦꯝꯅ ꯏꯗꯨꯀꯦꯁꯟ ꯑꯦꯖꯅꯔꯛ ꯁ ꯏꯗꯨꯀꯦꯁꯟ ꯑꯦꯖꯅꯔꯛ ꯁꯦꯝꯅꯔꯛ ꯈꯪꯗ꯭ꯔꯦ ꯑꯗꯣ ꯑꯗꯨ ꯑꯗꯨꯗꯣ ꯑꯦꯖꯨꯀꯦꯁꯟ ꯏꯁꯀꯤ ꯃꯥꯜꯦ ꯑꯥ ꯑꯗꯨ ꯅ ꯈꯤꯇꯪ ꯌꯦꯡꯉꯒꯦ ꯏꯗꯨꯀꯦꯁꯟ ꯑꯦꯖꯅ ꯆꯨꯝꯃꯦ ꯌꯦꯡꯉꯒꯦ ꯃꯣꯏꯒꯤ ꯋꯦꯕꯁꯥꯏꯠꯇ ꯑꯝꯇꯪ ꯌꯦꯡꯉꯒꯦ ꯑꯗꯨꯒ ꯎꯝ ꯍꯪꯉꯛꯏꯗꯨꯅꯦ ꯀꯩꯅꯣ ꯀꯌꯥꯝ ꯄꯥꯔꯒꯦ ꯀꯌꯥꯝ ꯄꯥꯔꯒꯦ ꯍꯥꯏꯕꯗꯨꯁꯨ ꯍꯪꯉꯦ ꯑꯗꯨ ꯍꯣꯏ ꯑꯗ ꯍꯦꯔ ꯑꯝꯇ ꯄꯥꯗꯦ ꯍꯥꯏꯕ ꯑꯦꯝ ꯑꯦꯗ ꯂꯣꯏꯔꯕꯅꯤꯅ ꯍꯩꯔꯝꯃꯅꯤ ꯍꯥꯏꯔꯤꯌꯦ ꯑꯗꯣ ꯁꯨꯃꯥꯏꯅ ꯇꯧꯋꯦ ꯎ ꯃꯥꯅ ꯃꯦꯟ ꯑꯣꯏꯅ ꯍꯪꯉꯛꯏ ꯑꯩꯈꯣꯏ ꯂꯦꯡꯒ꯭ꯋꯦꯁ ꯃꯇꯥꯡꯁꯦ ꯂꯦꯡꯒꯋꯦꯖꯦ ꯋꯥꯟ ꯇꯨꯅ ꯑꯅꯤ ꯊꯣꯛꯄꯅꯦ ꯑꯗꯨꯗꯩꯗꯨꯗ ꯏꯪꯂꯤꯁ ꯉꯥꯛꯇ ꯈꯟꯕꯁꯨ ꯌꯥꯏ ꯍꯥꯏꯌꯦ ꯋꯥꯟꯁꯨ ꯇꯨꯁꯨ ꯑꯗꯨꯒ ꯑꯃꯨꯛ ꯋꯥꯟꯗꯅ ꯏꯪꯂꯤꯁ ꯈꯜꯂꯒ ꯇꯨꯗꯅ ꯑꯩꯈꯣꯏꯒꯤ ꯕꯦꯡꯒꯣꯂꯤ ꯕꯦꯡꯒꯣꯂꯤ ꯃꯅꯤꯄꯨꯔꯤ ꯃꯅꯤꯄꯨꯔꯤ ꯈꯟꯕ ꯃꯅꯤꯄꯨꯔꯤ ꯈꯟꯕ ꯇꯁ ꯃꯅꯤꯄꯨꯔꯤꯗꯣ ꯕꯦꯡꯒꯣꯂꯤ ꯑꯣꯏꯔꯛꯀꯗ꯭ꯔꯥ ꯕꯦꯡꯒꯣꯂꯤ ꯑꯣꯏꯔꯛꯀꯗꯣꯏꯔꯥ ꯅꯠꯇ꯭ꯔꯒꯅ ꯃꯩꯇꯩ ꯃꯌꯦꯛ ꯑꯣꯏꯔꯛ ꯇꯣꯏꯔꯅ ꯍꯪꯉꯛꯏꯕ ꯃꯇꯝꯗ ꯀꯩ ꯑꯣꯏꯈꯤꯒꯦ ꯄꯦꯄꯔ ꯋꯥꯟ ꯊꯥꯕꯗꯣꯅꯣ ꯑꯗꯣ ꯄꯦꯄꯔ ꯋꯥꯟ ꯊꯥꯕꯗꯗꯤ ꯑꯩꯈꯣꯏꯒꯤꯗꯣ ꯕꯦꯡꯒꯣꯂꯤ ꯑꯣꯏꯈꯤꯗꯥꯏꯅꯦ
ꯂꯧꯁꯤꯟꯕ ꯉꯝꯗꯕ ꯕꯦꯡꯒꯣꯂꯤ ꯌꯥꯎꯈꯤꯕ꯭ꯔꯣ ꯑꯩ ꯈꯪꯗꯦ ꯀꯥꯎꯔꯦ
ꯕꯦꯡꯒꯣꯂꯤ ꯑꯣꯏꯗꯔꯤꯗꯥꯏꯅꯦ ꯑꯩꯈꯣꯏ ꯀꯩꯅꯣꯒꯤꯒꯥꯗꯣ ꯑꯩꯈꯣꯏꯒꯤ ꯀꯔꯤ ꯒ
ꯑꯗꯣ ꯕꯦꯡꯒꯣꯂꯤ ꯑꯣꯏꯅ ꯏꯒꯤꯕ꯭ꯔꯣ ꯑꯩ ꯈꯪꯗꯦ ꯀꯥꯎꯔꯦ
ꯃꯜꯇꯤꯄꯜ ꯆꯨꯁ ꯉꯥꯛ ꯇꯅꯤꯗꯅꯀꯣ
ꯃꯜꯇꯤꯄꯜ ꯆꯨꯁ ꯉꯥꯛꯇꯅꯦ ꯑꯣ ꯕꯦꯡꯒꯣꯂꯤ ꯑꯣꯏꯒꯤ ꯆꯨꯝꯃꯦ
ꯑꯗꯨꯅꯦ ꯑꯗꯨꯅꯦ ꯏꯂꯤꯁꯥ ꯑꯃꯒꯤ ꯃꯍꯥꯎꯒꯤꯒ ꯍꯪꯪꯉꯛꯈꯤꯕꯗꯣ ꯑꯗꯨꯅꯤ ꯑꯗꯨꯗꯨꯅ ꯑꯗꯨꯗꯣ ꯍꯪꯉꯛꯄ ꯑꯗ ꯑꯩꯅ ꯑꯦ ꯕꯦꯡꯒꯣꯂꯤ ꯑꯣꯏꯒꯤꯕꯅꯦ ꯑꯩꯈꯣꯏꯒꯤꯗꯨꯗꯤ ꯑꯗ ꯃꯥꯗꯣ ꯕꯦꯡꯒꯣꯂꯤ ꯃꯥꯁꯨ ꯕꯦꯡꯒꯣꯂꯤ ꯇꯝꯃꯛꯑꯦ ꯑ ꯃꯩꯇꯩ ꯃꯌꯦꯛꯇꯣ ꯈꯔ ꯍꯩꯕ ꯋꯥꯠꯂꯦꯅ ꯍꯥꯏꯕꯗ ꯑꯗꯨ ꯗꯩꯗꯨꯗ ꯍꯟꯗꯛꯇ ꯑꯩꯅ ꯈꯪꯗꯦ ꯑꯩꯈꯣꯏꯒꯤꯗꯤ ꯕꯦꯡ ꯒꯣꯂꯤ ꯑꯣꯏ ꯍꯟꯗꯀꯤꯗꯤ ꯕꯦꯡ ꯒꯣꯂꯤ ꯑꯣꯏꯔꯛꯀꯗꯣꯏꯔꯥ ꯃꯩꯇꯩ ꯃꯌꯦꯛ ꯑꯣꯏꯔꯛꯀꯗꯣꯏꯔꯥ ꯈꯪꯗꯦꯅꯗꯤ ꯍꯥꯏꯒꯤꯕꯅꯤ
ꯎꯝ ꯁꯤ ꯇꯦꯠꯁꯨ ꯆꯍꯤ ꯈꯨꯗꯤꯡꯒꯤ ꯊꯥꯅꯕ꯭ꯔꯣ
ꯁꯤ ꯇꯦꯠ
ꯎꯝ
ꯁꯤ ꯇꯤꯠꯁꯦ ꯆꯍꯤ ꯑꯃꯗ ꯑꯅꯤꯔꯛ ꯑꯣꯏꯔꯝꯗꯣꯏ ꯃꯥꯜꯂꯤ
ꯍꯟꯇꯛꯀꯤ ꯇꯧꯒ꯭ꯔꯦ ꯍꯥꯏꯌꯦ ꯍꯟꯇꯛꯀꯤ ꯐꯣꯝ ꯊꯥ
ꯍꯣꯏ ꯍꯣꯏ ꯍꯣꯏ ꯐꯣꯝ ꯀꯩ ꯀꯥꯗꯤ ꯊꯥꯒ꯭ꯔꯕꯅꯤ
ꯎꯝ ꯑꯩ ꯑꯩꯁꯦ ꯊꯥ ꯊꯥꯒꯦ ꯇꯧꯔꯒ ꯑꯗꯨꯝ ꯇꯜꯂꯕ ꯑꯗꯨꯏ ꯄꯣꯠꯇꯣ ꯍꯩꯗꯣꯏ ꯃꯥꯟꯗ꯭ꯔꯕ
ꯑꯝ ꯁꯤ ꯇꯦꯠꯁꯦ ꯁꯤ ꯇꯦꯠꯀꯤ ꯀꯥꯟ ꯁꯤ ꯇꯦꯠꯀꯤ ꯀꯥꯟꯅꯗꯣꯏꯁꯤꯅꯅꯦ
ꯎꯝ
ꯀꯩꯅꯣꯗ ꯎꯝ ꯅꯣꯕꯣꯗꯤꯌꯥ ꯀꯦꯟꯗ꯭ꯔ ꯕꯤꯗ꯭ꯌꯥꯂꯌꯥ ꯃꯣꯏꯁꯤꯡꯁꯤꯗ ꯑꯣꯖꯥ ꯑꯣꯏꯕꯗ ꯍꯥꯏꯇꯥꯔꯦ ꯁꯦꯟꯇ꯭ꯔꯦꯜꯒꯤ ꯑꯣꯖꯥ ꯑꯣꯏ ꯑꯗꯨ ꯃꯇꯝꯗ ꯀꯥꯟꯅꯗꯣꯏꯕ ꯑꯗꯨꯒ ꯃꯅꯤ ꯄꯨꯔꯒꯤ ꯑꯣꯖꯥ ꯑꯣꯏꯕ ꯃꯇꯝꯗꯁꯨ ꯁꯦꯟꯇ꯭ꯔꯦꯜꯒꯤꯁꯦ ꯌꯥꯎ ꯇꯥꯔꯒꯗꯤ ꯌꯥꯏꯁꯨ ꯍꯥꯏꯕꯅꯦꯕ ꯑꯗ ꯀꯥꯡꯕꯨ ꯑꯃꯅ ꯑꯃꯨꯛ ꯌꯥ ꯔꯛꯑꯣꯏ ꯃꯅꯤꯄꯨꯔ ꯃꯨꯛ ꯌꯥꯗꯦ ꯃꯅꯤꯄꯨꯔꯒꯤ ꯇꯦꯠ ꯑꯗꯨꯝ ꯄꯥꯁ ꯇꯧꯒꯗꯕꯅꯤ ꯈꯣꯠꯄꯅꯤꯁꯨ ꯍꯥꯏ
ꯅꯦꯠꯁ꯭ꯂꯦꯠꯀꯨꯝꯕꯅꯤꯅꯦ ꯑꯗꯨꯗꯤ
ꯑ ꯃꯥꯅꯦ ꯍꯥꯏꯇꯥꯔꯦ ꯁꯤ ꯇꯦꯠꯁꯤꯅ ꯅꯦꯠꯀꯨꯝꯕ ꯃꯅꯤꯄꯨꯔ ꯇꯦꯁꯅꯦꯁ ꯂꯦꯠ ꯀꯨꯝꯕ ꯍꯥꯏꯇꯥꯔꯦ ꯍꯣ ꯍꯣ ꯑꯗꯨꯃꯥꯏꯅ ꯑꯗꯨꯃꯥꯏꯅ ꯇꯧꯋꯦ
ꯎꯝ ꯅꯦꯠ ꯌꯥꯎꯔꯒꯗꯤ ꯁ꯭꯭ꯂꯦꯠ ꯌꯥꯎꯗ꯭ꯔꯁꯨ ꯌꯥꯏ ꯀꯩꯁꯨ ꯀꯥꯏꯗꯦꯒ ꯍꯥꯏꯕꯗꯣ ꯑꯗꯨꯃꯥꯏꯅꯅꯤꯅꯦ
ꯁꯤ ꯇꯦꯠ ꯍꯥꯏꯁꯤꯅ ꯁꯦꯟꯇ꯭ꯔꯦꯜ ꯇꯦꯠ ꯁꯦꯟꯇ꯭ꯔꯦꯜ ꯇꯦꯠꯇ ꯑꯦꯂꯤꯖꯤꯕꯤꯂꯤꯇꯤ
ꯎꯝ ꯑꯗꯣ ꯁꯤꯇꯦ ꯁꯤꯗꯕꯨ ꯀꯩ ꯀꯩ ꯍꯪꯒꯦ ꯑꯩ ꯈꯪꯗꯦ ꯑꯩ ꯀꯥꯎꯔꯦ
ꯁꯤꯗꯩ ꯁꯤꯗꯩꯁꯤꯗ ꯅꯪ ꯃꯅꯤꯄꯨꯔꯤ ꯑꯣꯏꯕꯅꯤꯅ ꯃꯣꯏ ꯅꯣꯏꯒꯤꯁꯦꯀ ꯁꯣꯁꯦꯜ ꯁꯥꯏꯟꯁꯀ ꯑꯁꯨꯃꯥꯏꯅ ꯑꯅꯤ ꯊꯣꯛꯄꯅꯦꯕꯀꯣ ꯑꯣ ꯅꯣꯏꯗꯤ ꯁꯣꯁꯦꯜ ꯁꯥꯏꯟꯁꯀꯤ ꯁꯔꯨꯛ ꯑꯣꯏꯔꯅꯤ ꯁꯣꯁꯦꯜ ꯁꯥꯏꯟꯁꯀꯤ ꯁꯔꯨꯛꯁꯤꯗꯩꯁꯤꯗꯩꯁꯤꯗ ꯁꯣꯁꯦꯜ ꯁꯥꯏꯟꯁꯀꯤꯤ ꯖꯒꯥ ꯑꯃ ꯌꯥꯎꯔꯅꯤ ꯃꯍꯥꯛ ꯃꯍꯥꯛꯇꯨꯗꯤ ꯀꯥꯎꯔꯦ ꯀꯣꯏꯁꯟ ꯀꯨꯜꯂꯥ ꯑꯗꯨꯃꯥꯏꯅ ꯀꯨꯜꯂ ꯀꯨꯟꯊ꯭ꯔꯥꯔ ꯑꯗꯨꯒ ꯑꯩꯈꯣꯏꯒꯤ ꯀꯥꯎꯔꯦ ꯑꯩ ꯑꯩ ꯀꯥꯎꯔꯦ ꯆꯥꯎꯔꯥꯛꯄꯗ ꯁꯨꯝ ꯍꯥꯏꯔꯛꯀꯦꯀꯣ ꯑ ꯍꯥꯟ ꯗ ꯆꯥꯏꯜ ꯗꯦꯕꯂꯞꯃꯦꯟ ꯑꯦꯟ ꯄꯦꯇꯥꯀꯣꯖꯤ ꯍꯥꯏꯗꯨꯅ ꯍꯥꯏꯕ꯭ꯔꯥ ꯀꯩꯅꯣꯃ ꯆꯥꯏ ꯒ꯭ꯔꯣꯋꯤꯡ ꯑꯞ ꯍꯥꯏꯕ꯭ꯔꯥ ꯁꯝꯊꯤꯡ ꯑꯃ ꯍꯥꯏꯕꯅꯤ ꯀꯩꯅꯣ ꯑꯣꯏꯗꯣꯏꯅꯦ ꯑꯩꯈꯣꯏꯒꯤ ꯁꯥꯏꯀꯣꯂꯣꯖꯤ ꯑꯉꯥꯡꯒꯤ ꯆꯥꯏꯜꯒꯤ ꯃꯇꯥꯡꯗ ꯀꯩꯁꯨ ꯂꯨꯕ ꯅ ꯇꯩ ꯑꯗꯨꯒꯥ ꯑꯃ ꯂꯩꯔꯅꯤ ꯑꯗꯨꯒ ꯃꯊꯪꯗꯅ ꯁꯣꯁꯦꯜ ꯁꯥꯏꯟꯁꯀꯤ ꯁꯣꯁꯦꯜ ꯁꯥꯏꯟꯁ ꯍꯥꯏꯔꯒ ꯂꯩꯕꯅꯦ ꯁꯣꯁꯦꯜ ꯁꯥꯏꯟꯁ ꯁꯤꯗꯩꯁꯤꯗ ꯅꯪꯁꯦ ꯃꯅꯤꯄꯨꯔꯤ ꯑꯣꯏꯖꯔꯁꯤ ꯁꯣꯁꯦꯜ ꯁꯥꯏꯟꯁꯇ ꯆꯤꯡꯒꯅꯦꯕꯀꯣ
ꯎꯝ
ꯑꯗꯨꯗꯨꯃꯛ ꯑꯗꯨꯒ ꯂꯦꯡꯒ꯭ꯋꯦꯖ ꯂꯦꯡꯒ꯭ꯋꯦꯁ ꯑꯅꯤꯗꯣ
ꯎꯝ
ꯂꯦꯡꯒ꯭ꯋꯦꯖ ꯑꯅꯤ ꯑꯃ ꯈꯜꯂꯅꯤ ꯑꯗꯨꯁꯨ ꯂꯦꯡꯒ꯭ꯋꯦꯖ ꯑꯅꯤꯗꯣ ꯃꯅꯤꯄꯨꯔꯤ ꯌꯥꯎꯕ꯭ꯔꯥ ꯀꯥꯎꯔꯦ ꯂꯦꯡꯒ꯭ꯋꯦꯖ ꯋꯥꯟ ꯂꯦꯡꯒ꯭ꯋꯦꯖ ꯇꯨꯅ ꯑꯃ ꯌꯥꯎꯕꯅꯦꯕꯀꯣ
ꯎꯝ
ꯥ ꯑꯗꯨꯃꯥꯏꯅ ꯆꯠꯄꯅꯦ ꯑꯗꯨꯅ ꯃꯔꯤꯗꯣ ꯑꯣꯏꯗꯣꯏꯅꯦ ꯀꯣꯏꯁꯟ ꯆꯥꯝꯃ ꯌꯥꯡꯈꯩ ꯑꯣꯏꯔꯝ ꯃꯥꯜꯂꯦ ꯀꯣꯏꯁꯟꯁꯦ ꯀꯣꯏꯁꯟ ꯆꯥꯝꯌꯥꯡꯈꯩ ꯁꯤꯗꯩꯁꯤꯗ ꯍꯧꯖꯤꯛꯀꯤ ꯑꯩꯅ ꯆꯥꯏꯜ ꯗꯤꯕꯂꯞꯃꯦꯟ ꯑꯦꯟ ꯄꯦꯇꯥꯒꯣꯖꯤ ꯍꯥꯏꯕꯗꯨꯗ ꯃꯥ ꯀꯣꯏꯁꯟ ꯀꯨꯟꯊ꯭ꯔꯥ ꯑꯃ ꯑꯗꯨꯒ ꯂꯦꯡꯒ꯭ꯋꯦꯖ ꯋꯥꯟꯁꯤꯗꯩꯁꯤꯗ ꯀꯣꯏꯁꯟ ꯀꯨꯟꯊ꯭ꯔꯥ ꯑꯃ ꯂꯦꯡꯒꯋꯦꯖ ꯇꯨꯗ ꯀꯣꯏꯁꯟ ꯀꯨꯟꯊ꯭ꯔꯥ ꯑꯃ ꯑꯗꯨꯒ ꯁꯣꯁꯦꯜ ꯁꯥꯏꯟꯁꯁꯤꯗꯩꯁꯤꯗꯩꯁꯤꯗ ꯀꯣꯏꯁꯟ ꯍꯨꯝꯐꯨ ꯑꯃ ꯁꯤ ꯀꯩ ꯑꯣꯏꯗꯣꯏꯕ ꯑꯩꯈꯣꯏꯗꯤ ꯑ ꯋꯥꯟ ꯐꯤꯐꯇꯤ ꯇꯤ ꯑꯗꯣ ꯑꯩꯈꯣꯏꯗꯤ ꯃꯦꯠꯁꯅꯤꯅꯅꯦ ꯃꯊꯃꯦꯔꯤ ꯑꯦꯟ ꯃꯦꯊꯃꯦꯇꯤꯛꯁ ꯑꯦꯟ ꯁꯥꯏꯟꯁꯅ ꯃꯦꯊꯃꯦꯇꯤꯛꯁꯀꯤ ꯀꯨꯟꯊ꯭ꯔꯥ ꯑꯃ ꯁꯥꯏꯟꯁꯀꯤ ꯀꯨꯟꯊ꯭ꯔꯥ ꯑꯃ ꯇꯣꯉꯥꯟ ꯇꯣꯉꯥꯟꯅ ꯑꯅꯤ ꯊꯣꯛꯅ ꯍꯪꯉꯦꯕꯀꯣ ꯑꯗꯨꯒ ꯅꯣꯏꯒꯤꯗꯤ ꯁꯣꯁꯦꯜ ꯁꯥꯏꯟꯁꯁꯤꯅ ꯀꯔꯝꯕ ꯑꯣꯏꯕꯅꯣ ꯍꯥꯏꯕꯗꯨꯃ ꯑꯩ ꯈꯪꯗ꯭ꯔꯦ ꯀꯔꯝ ꯀꯔꯝꯕ ꯑꯣꯏꯗꯣꯏꯅꯣ ꯍꯥꯏꯕꯗꯨꯅꯣ ꯑꯗꯨꯅ ꯈꯪꯗ꯭ꯔꯦ ꯑꯗꯨꯃꯗꯤ
ꯍꯧꯖꯤꯛꯀꯥꯟꯁꯦ ꯀꯩꯅꯣꯗꯣ ꯑꯩ ꯑꯦꯝ ꯌꯨꯒꯤ ꯃꯣꯏ ꯁꯥꯏꯀꯣꯂꯣꯖꯤ ꯗꯤꯄꯥꯔꯠꯃꯦꯟꯁꯦ ꯃꯣꯏ ꯀꯥꯎꯟꯁꯤꯂꯤꯡꯒꯤ ꯀꯩꯅꯣ ꯍꯥꯞꯄꯦ ꯍꯥꯏꯌꯦ ꯇꯥꯕ꯭ꯔꯥ ꯑꯗꯨꯗꯤ ꯈꯪꯕ꯭ꯔꯥ
ꯀꯥꯎꯟꯁꯤꯂꯤꯡꯒꯤ ꯀꯔꯤ
ꯑꯗꯩ ꯃꯤꯅ ꯍꯥꯏꯗꯤ ꯏꯁꯀꯣꯂꯔ ꯔꯤꯁꯔꯁ ꯏꯁꯀꯣꯂꯔꯁꯤꯡ ꯍꯥꯏ ꯇꯥꯔꯦꯅꯦꯀꯣ ꯑꯦꯅꯤ ꯑꯦꯝ ꯌꯨꯗ ꯂꯩꯕ ꯔꯤꯁꯔꯁ ꯇꯧꯔꯤꯕ ꯀꯥꯡꯕꯨꯁꯤꯡ ꯎꯅꯔꯒ ꯁꯨꯝ ꯃꯦꯟꯇꯦꯜꯒꯤ ꯑꯣꯏꯕ ꯄ꯭ꯔꯣꯕ꯭ꯂꯦꯝ ꯂꯩꯕ ꯑꯣꯏꯔꯁꯨ ꯑꯃꯁ ꯁꯨꯝ ꯀꯥꯎꯟꯁꯤꯂꯤꯡ ꯄꯤꯕꯗꯣ ꯑꯗꯨꯒꯤ ꯄ꯭ꯔꯣꯐꯦꯁꯔ ꯀꯩꯀꯥ ꯃꯌꯥꯝ ꯑꯃ ꯊꯝꯕꯗꯣ ꯑꯗꯨꯒꯤ ꯍꯥꯡꯉꯦ ꯍꯥꯏꯌꯦꯕꯀꯣ ꯍꯥꯟꯅꯗꯤ ꯗꯤ ꯍꯥꯡꯉꯝꯗꯦ ꯍꯥꯏꯌꯦ ꯑꯗꯣ ꯍꯧꯖꯤꯛ ꯔꯤꯁꯔꯁ ꯏꯁꯀꯣꯂꯔ ꯃꯌꯥꯝ ꯑꯃ ꯍꯥꯏꯇꯥꯔꯦꯅꯦ ꯀꯥꯎꯟꯁꯤꯂꯤꯡ ꯄꯤꯕꯒꯤ ꯀꯥꯎꯟꯁꯤꯂꯤꯡ ꯂꯧꯕꯒꯤ ꯑꯗꯨꯝ ꯂꯥꯛꯑꯦ ꯍꯥꯏꯌꯦꯕ ꯉꯔꯥꯡ ꯑꯩ ꯑꯉꯥꯡ ꯑꯃ ꯋꯥꯔꯤ ꯁꯥꯟꯅꯩꯑꯕ ꯁꯥꯏꯀꯣꯂꯣꯖꯤ ꯗꯤꯄꯥꯔꯠꯃꯦꯟꯒꯤ ꯑꯗ ꯗꯤ ꯑꯦꯝ ꯌꯨꯒꯤꯗꯤ ꯏꯆꯦ ꯇꯧꯗ꯭ꯔꯤ ꯅꯧꯔꯤꯕꯒꯤ ꯑꯗꯨꯒ ꯏꯁꯀꯣꯂꯔꯁꯨ ꯌꯥꯝ ꯂꯩꯇ꯭ꯔꯤꯕꯒꯤ ꯀꯥꯏꯅ ꯑꯗꯨꯃꯥꯏꯅ ꯍꯥꯏꯐꯦꯠ ꯍꯥꯏꯔꯛꯑꯦꯕꯀꯣ
ꯎꯝ
ꯑꯗꯣ ꯄ꯭ꯔꯣꯕ꯭ꯂꯦꯝ ꯂꯩꯔꯁꯨ ꯑꯗꯨꯝ ꯐꯣꯟ ꯇꯧꯔꯛꯑꯒ ꯑꯗꯨꯝ ꯋꯥꯔꯤ ꯁꯥꯕ ꯌꯥꯅꯤ ꯈꯣꯠꯅꯤ ꯀꯥꯏꯅ ꯃꯣꯏꯅ ꯑꯗꯨꯃꯥꯏꯅ ꯍꯥꯏꯅꯩ
ꯊꯪꯗꯦꯅꯦ ꯍꯦꯛ ꯍꯗꯤ
ꯀꯃꯥꯏꯅ ꯇꯧꯕꯅꯣ
ꯑꯣ ꯑꯩꯅ ꯐꯪꯕꯗꯗꯤ ꯑꯩꯈꯣꯏꯒꯤ ꯏꯃꯥꯟꯅꯕ ꯁꯥꯏꯀꯣꯂꯣꯖꯤꯗ ꯄꯤ ꯑꯩꯆ ꯇꯧꯈꯤꯕꯗꯣ
ꯎꯝ
ꯇꯦꯁ ꯁꯤ ꯇꯧꯈꯤꯕꯗꯨ ꯔꯤꯝꯁꯀꯤ ꯁꯥꯏꯀꯣꯂꯣꯖꯤ ꯗꯤꯄꯥꯔꯠꯃꯦꯟꯗ ꯂꯩꯍꯧꯕꯗꯤ ꯊꯦꯡꯅꯩꯌꯦ
ꯑꯣ
ꯑꯗꯨꯒ ꯑꯇꯩꯗꯤ ꯈꯪꯗꯦꯅꯦꯍꯦ ꯑꯗꯨꯒꯨꯝꯕꯁꯤꯡꯗꯨꯗꯤ ꯑꯩꯈꯣꯏ ꯈꯪꯗ꯭ꯔꯦ
ꯑꯗꯨ ꯃꯣꯏꯁꯤꯡꯗꯨꯅ ꯑꯣꯏꯔꯝꯒꯅꯤꯌꯦ ꯔꯤꯝꯁꯇ ꯁꯥꯏꯀꯣꯂꯣꯖꯤ ꯗꯤꯄꯥꯔꯠꯃꯦꯟꯗ ꯊꯕꯛ ꯇꯧꯔꯤꯕ ꯃꯌꯥꯝꯗꯣ ꯀ꯭ꯂꯤꯅꯤꯀꯦꯜ ꯁꯥꯏꯀꯣꯂꯣꯖꯤꯗ
ꯑꯥ ꯑꯥ ꯑꯗꯨ ꯑꯣꯏꯔꯝꯑꯣ ꯑꯣꯏ ꯎꯝ ꯗꯣꯛꯇꯔꯃꯛꯇꯤ ꯑꯣꯏ ꯌꯥꯔꯔꯣꯏꯗꯅꯦ
ꯃꯣꯏꯗꯤꯗ ꯗꯥꯛꯇꯔꯗꯤ ꯅꯠꯇꯦ ꯃꯣꯏꯒꯤ ꯂꯥꯏꯟꯗꯣ ꯃꯤꯗꯣ ꯀꯥꯎꯟꯁꯂꯤꯡ ꯄꯤꯅꯕꯒꯤꯗꯃꯛ ꯇꯣꯉꯥꯟꯅ ꯂꯩꯕ
ꯍꯣꯏ ꯍꯣꯏ ꯍꯣꯏ ꯍꯣꯏ ꯗꯣꯛꯇꯔ ꯍꯇ ꯎꯝ ꯍꯣꯏ ꯍꯣꯏ ꯍꯣꯏ ꯑꯗꯨꯃꯥꯏꯅ ꯑꯣꯏꯗꯣꯏꯅꯦꯃꯤꯠ ꯆꯗꯨ ꯃꯥ ꯑꯣꯏꯗꯣꯏꯅꯦ ꯑꯩꯈꯣꯏ ꯀꯩꯅꯣꯒ ꯍꯥꯏꯗꯤ ꯀꯩꯅꯣ ꯅꯪꯒꯤ ꯊꯦꯔꯥ ꯄꯤꯁ ꯁꯁꯤꯡꯒꯠ
ꯍ ꯍꯣ ꯍ ꯍꯣ ꯍꯏ ꯍꯣꯏ ꯍꯣꯏ
ꯑ ꯃꯣꯏ ꯑꯗꯨ ꯀꯥꯡꯕꯨꯗꯣ ꯑꯗꯨ ꯑꯣꯏꯗꯣꯏꯅꯦ
ꯑꯗꯨ ꯑꯣꯏꯗꯣꯏ ꯃꯥꯜꯂꯦꯕ ꯑꯗꯣ ꯑꯩꯅ ꯑꯉꯥꯡ ꯋꯥꯔꯤꯁꯂꯛꯏ ꯑꯉꯥꯡꯗꯣ ꯑꯗꯨꯅꯦꯕ ꯑꯩꯈꯣꯏꯒꯤ ꯔꯤꯁꯔꯁ ꯇꯧꯔꯤꯕ ꯑꯣꯔ ꯇꯧꯕ ꯍꯧꯔꯛꯏꯕ ꯃꯤꯁꯤꯡꯁꯦ ꯏꯁꯀꯣꯂꯔꯁꯤꯡꯁꯤꯗ ꯊꯦꯡꯅꯔꯤꯕ ꯍꯥꯏ ꯇꯥꯔꯦꯅꯦ ꯑꯋꯥ ꯅꯨꯡꯉꯥꯏꯗꯣ ꯑꯗꯩ ꯄ꯭ꯔꯣꯕ꯭ꯂꯦꯝ ꯃꯌꯥꯝ ꯀꯃꯥꯏꯅ ꯀꯩ ꯇꯧꯒꯦ ꯈꯣꯠꯀꯦ ꯑꯗꯩ ꯀꯔꯤ ꯀꯔꯤ ꯂꯩꯒꯦ ꯈꯣꯠꯀꯦ ꯍꯥꯏꯕꯅꯆꯤꯡꯕ ꯃꯌꯥꯝꯗꯣ ꯑꯗꯨꯏ ꯃꯇꯥꯡꯗ ꯍꯪꯉꯤꯅꯦꯕ ꯃꯥꯅ ꯀꯣꯏꯁꯟꯁꯦ ꯄꯨꯡ ꯀꯥꯏ ꯑꯃ ꯍꯦꯟꯅ ꯋꯥꯔꯤ ꯁꯥꯏꯌꯦꯕ ꯑꯗꯨꯏ ꯃꯇꯥꯡꯗ
ꯎꯝ ꯑꯗꯣ ꯔꯦꯀꯣꯔꯠ ꯔꯦꯀꯣꯔꯠ ꯇꯧꯔꯒ ꯁꯥꯔꯤꯔ
ꯇꯧꯋꯦ ꯃꯥꯅ ꯑꯗꯨꯒ ꯔꯦꯀꯣꯔꯠꯁꯦ ꯀꯩꯅꯣ ꯇꯧꯅꯤ ꯍꯥꯏꯌꯦꯕ ꯃꯥꯅ ꯇꯥꯖꯅꯕꯅꯦ ꯍꯥꯏꯌꯦ ꯍꯥꯏꯗꯤ ꯃꯁꯛ ꯃꯃꯤꯡ ꯀꯩꯝ ꯇꯥꯛꯀꯗꯕ ꯅꯠꯇꯕꯗꯣ
ꯎꯝ ꯀꯩꯅꯣ ꯅꯃꯁ ꯑꯣꯏꯅ
ꯂꯒꯅꯣ
ꯎꯝ ꯐꯩꯅꯦ ꯑꯗꯨꯃꯥꯏꯅ ꯇꯧꯒꯗꯕꯅꯤ ꯑꯩꯁꯨ ꯈꯪꯗꯦꯅꯦꯍꯦ ꯑꯩꯁꯨ ꯔꯤꯁꯥꯔꯁ ꯇꯣꯄꯤꯛꯁꯦ ꯄꯦꯁꯇ ꯏꯁꯇꯨꯗꯦꯟꯁꯤꯡꯗ ꯑꯣꯏꯅ ꯐꯅꯖꯔ ꯍꯪꯗ꯭ꯔꯦ
ꯂꯦꯕꯖꯥꯅꯤ ꯑꯗꯣ ꯏꯃꯥꯟꯅꯕꯤ ꯑꯃ ꯐꯣꯟ ꯀ ꯇꯧꯁꯜꯂꯦ ꯑꯃꯇꯪ ꯊꯝꯒꯦ
ꯑꯣ ꯍꯣ ꯍꯣ ꯍꯣꯏ ꯐꯔ ꯍꯣꯏ